ꯑꯣ
ꯑꯣ ꯅꯨꯉꯥꯏꫪꯤꯕꫭ
ꯑꯦ ꯅꯣꯛ ꯏꯅꯦꯃꯤ ꯑꯁ‌ꯦꯡꯕ ꯍꯪꯉꯒꯥ
ꯉꯔꯥꯡ ꯅꯨꯡꯗꯥꯡꯁꯨ ꯀꯣ ꯉꯔꯥꯡ ꯅꯨꯡꯗꯥꯡꯁꯨ ꯑꯀꯩꯅꫭꯗꫭ ꯇꯧꯋꯦꯕ ꯑꯁꯤꯗ ꯅꯠꯇꯕ ꯑꯃꯗ ꯇꯧꯔꯒꯀꯣ ꯏꯆꯟꯅꯨꯄꯤꯗꯣ ꯇꯧꯔꯒ ꯑꯁꯤꯗ ꯑꯃꯨꯛ ꯇꯧꯔꯒ ꯅꯨꯡꯉꯥꯏꯔꯤꯕꯣ ꯀꯩꯅꯣ ꯑꯗꯨꯝ ꯍꯥꯡꯕꯗ ꯈꯣꯏꯗꯥꯅ ꯑꯁ ꯂꫭꯏ ꯍꯧꯖꯤꯛꯇ ꯑ ꯃꯗ ꯋꯥꯔꯤ ꯌꯥꯝ ꯀꯣꯏꯅ ꯁꫪꯒꯥ ꯅꫭꯄ
ꯑꯗꯨꯒꯤꯅꯅꯦ ꯄꯨꯡ ꯑꯃꯃꯨꯛ ꯃꯥꯡꯕꯗꯣ
ꯑꯎ ꯑꯁ ꯀꯨꯏꯅ ꯇꯧꯋꯦꯉ‌ꯦ ꯉꯔꯥꯡꯗꯤ
ꯑꯗꯨꯒ ꯍꯦꯛ ꯇꯧꯔꯛꯑꯒꯅ ꯑꯃꯨꯛ ꯇꯨꯝꯕ ꯅꯁꯛꯇꯨꯒ
ꯅꯪꯅꯅꯤꯅꯦ ꯅꯪꯅ ꯇꯧꯍꯟꯕꯅꯤꯅꯦ ꯑꯗꯨꯁꯨ ꯅꯪꯅ ꯑꯁ ꯃꯤ ꯃꯩ ꯃꯩ ꯃꯆꯥꯗꯨꯗ ꯊꯥꯎ ꯍꯥꯖꯤꯜꯂꯕ
ꯅꯪꯗꯤ ꯌꯥꯔꯒ ꯂꯩꫪ ꯀꯗꯥꯏꯗꯒꯤ
ꯀꯔꯤꯅꯣꯅꯦ ꯇꯥꯟꯊꫭꯛꯈꯣꯅꯦ ꯇꯕꯔꫭ ꯀꫪꯥ
ꯑꯝ
ꯍꯣ
ꯅꯪ ꯆꯥꯕ ꯂꯣꯏꯗ꯭ꯔꯤꯕꯣ ꯑꯁ ꯊꯤꯕꯣꯡ ꯂꯥꯎꯕ ꯃꯥꯜꯂꯤꯍ‌ꯦ ꯀꯤ ꯀꯌꯥꯝ ꯂꯥꯎꯒ‌ꯦ
ꯍ
ꯈꯔ ꯈꯔ ꯈꯛꯇ ꯑꯣꯏꯔꯝꯃꯣꯏꯗ ꯅꯪꯒꯤꯗꯣ
ꯑꯣꯏ ꯆꯥꯕ ꯂꯣꯏꯗꯧꯔ
ꯆꯥꯕ ꯂꯣꯏꯗꯧꯔꯦ
ꯎꯝ
ꯑꯦꯁ ꯑꯩꯅ ꯑꯣꯏꯔꯗꯤ ꯉꯁꯥꯏꯅ ꯂꯣꯏꯈꯤꯔꯣꯏ ꯑꯩꯁꯨ
ꯑꯁꯤ ꯁ꯭ꯋꯥꯏꯗ ꯁ꯭ꯋꯤꯃꯤꯡ ꯄꯨꯜ ꯂꯩꯕꯗꯣ ꯏꯔꯨꯐꯝ ꯑꯁ ꯉꯁꯤꯗꯤ ꯃꯤ ꯈꯨꯌꯥ ꯑꯃ ꯏꯁꯤꯡ ꯎꯗ꯭ꯔꯦ ꯃꯤ ꯈꯛꯇꯅꯤ
ꯅꯣꯡꯃꯥꯢꯖꯤꯡ ꯑꯣꯏꯕꯒꯤꯅꯦ
ꯎꯝ ꯑꯁ ꯏꯁꯤꯡ ꯌꯥꯎꯗ꯭ꯔꯦ ꯌꯨꯝ ꯍꯥ ꯑꯃꯒ ꯊꯤꯒ ꯌꯥꯝꯂ ꯇꯝꯅꯤ ꯑꯣꯌꯦ ꯆꯥꯔꯤꯉꯩꯁꯤꯗ ꯀꯥꯎꯏꯅꯦ ꯑꯩꯗꯤ ꯀꯥꯎꯏꯅꯦ ꯀꯥꯎ ꯀꯥꯎꯋꯦꯅꯦ
ꯊꯨꯝ ꯌꯥꯛꯑꯦ ꯍꯟꯖꯥꯡ
ꯎ
ꯂꯣꯏ
ꯑꯣ ꯇꯥꯕ꯭ꯔꯣ
ꯎꯝ
ꯍ ꯍꯥ ꯍꯥ ꯍꯥ ꯍꯥ ꯉꯁꯤꯗꯤ ꯑꯉꯥꯡ ꯂꯥꯏꯔꯤꯛ ꯇꯝꯕ ꯆꯠꯇꯕꯅꯤꯅ ꯈꯔ ꯅꯨꯡꯉꯥꯏꯔꯤꯅꯦ ꯍꯥ ꯈꯔꯛꯇ ꯅꯠꯇꯦꯕ ꯌꯥꯝ ꯅꯨꯡꯉꯥꯏꯔꯦꯕ ꯌꯥꯝꯅꯨꯡꯉꯔꯦ
ꯎꯝ
ꯑꯁ ꯑꯩꯁꯨ ꯑꯗꯨꯃꯥꯏꯅ ꯇꯧꯅꯤꯡꯉꯤ
ꯅꯁꯛꯇꯨꯒ
ꯀꯂꯛꯄ꯭ꯔꯣ
ꯎꯝ
ꯎꯝ ꯀꯜꯂꯛꯀꯅꯤ ꯅꯣꯏꯗꯤ ꯀꯂꯛꯅꯤ ꯀꯜꯂꯛꯑꯁꯨ ꯎꯄꯥꯏ ꯂꯩꯇꯦꯗꯅ
ꯎꯝ ꯑꯣꯏꯇꯣ
ꯎꯝ ꯏꯁꯣꯔꯒꯤ ꯈꯨꯠꯁꯦꯝꯅꯦꯅꯀꯣ
ꯎꯝ ꯅꯄꯥꯅ ꯁꯦꯝꯕꯅꯤꯅ
ꯅꯣꯛꯄꯒꯁꯨ ꯁꯥꯔꯤꯌꯦ
ꯃꯄꯥꯅꯒ ꯅꯃꯥꯅ ꯁꯦꯝꯕꯅ
ꯍꯥꯥ
ꯅꯄꯥꯒ ꯅꯃꯥꯒꯅ ꯁꯦꯝꯕꯅꯦ
ꯃꯄꯥꯒ
ꯅꯃꯥꯅ
ꯏꯁ ꯎꯝ ꯑꯩ ꯍꯥ ꯑꯗꯨ ꯑꯣꯏꯔꯁꯨ ꯑꯗꯨꯒꯤ ꯃꯊꯛꯇ ꯏꯁꯣꯔꯅ ꯇꯧꯗ꯭ꯔꯗꯤ ꯐꯪꯒꯅꯤ ꯌꯥꯝ ꯀꯩꯅꯣ ꯇꯧꯔꯁꯨ ꯎꯄꯥꯏ ꯂꯩꯇꯦ ꯏꯁꯣꯔ ꯂꯩꯇ꯭ꯔꯗꯤ ꯅꯠꯇ꯭ꯔꯥ
ꯂꯝ ꯀꯨꯏꯔꯗꯣ ꯃꯃꯥ ꯄꯣꯛꯅꯨꯡꯗ ꯇꯨꯃꯤꯟꯅ ꯂꯩꯇꯦ ꯀꯨꯏꯆꯠ ꯆꯠꯄꯒꯤ ꯉꯛꯁꯥꯡ ꯂꯣꯏ ꯌꯥꯜꯂ ꯇꯣꯔꯦ ꯃ ꯁꯝꯖ ꯍꯅꯤ ꯀꯩꯅꯣ ꯇꯧꯔ ꯑꯊ ꯑ ꯃ ꯇ꯭ꯔ
ꯏꯩꯅꯣꯗꯔꯥꯟ ꯅꯠꯇꯦ
ꯅꯝ ꯍꯦꯟꯕꯩ ꯆꯥꯡꯗꯣ
ꯐ ꯇꯧꯅꯦ ꯑꯗꯨꯗꯤ ꯅꯪꯉꯣꯟꯗ ꯃꯊꯤ ꯇꯧꯅꯦ ꯑꯗꯨꯗꯤ
ꯀꯞꯄꯒ ꯊꯦꯝꯕ ꯌꯥꯗꯕ ꯑꯉꯥꯡ ꯃꯆꯦꯁꯤꯡꯅ ꯍꯥꯠꯀꯦ ꯍꯥꯠꯀꯦ ꯇꯧꯕꯗꯣ
ꯍꯥꯏ ꯍꯥꯏꯗꯦ ꯅꯪꯀꯣ
ꯃꯆꯤꯜꯆꯇꯗ
ꯑꯩꯗꯤ ꯄꯪꯈꯥꯏꯗ ꯍꯥꯏꯖꯤꯟꯕꯅꯦ ꯑꯗꯨ ꯅꯪꯅ ꯊꯥꯖꯕ ꯑꯁ ꯂꯣꯏꯔꯦ
ꯆꯄꯗꯣ
ꯍꯥꯥ
ꯉ ꯁꯤ ꯆꯄꯗ
ꯀ ꯀꯔꯝ ꯀꯥꯟꯅꯣ
ꯕꯣꯗꯤꯡꯗ
ꯇꯧꯍꯩꯗꯦ ꯍꯥꯏꯍꯩꯗꯦ ꯑꯩ ꯑꯗꯨꯃꯥꯏꯅ ꯇꯧꯗꯦ
ꯆꯠꯂꯣ ꯌꯥꯔꯦ ꯐꯝꯕ ꯌꯥꯗꯦ ꯍꯥꯏꯗ
ꯍꯥꯥ
ꯐꯝꯕ ꯌꯥꯗꯕꯩ ꯑꯗꯨꯝ ꯂꯦꯠꯄ ꯍꯥꯏꯕ ꯅꯠꯇ꯭ꯔꯣ
ꯍ ꯍꯩꯗꯦ ꯑ ꯀꯌꯥꯝ ꯇꯧꯔꯒꯦ ꯅꯪꯗꯤ
ꯑ ꯑꯅꯤꯔ
ꯂꯤꯂ ꯈꯠꯇ
ꯎꯝ
ꯑꯩꯗꯤ ꯑꯃꯁꯨ ꯇꯧꯗꯦ
ꯐꯔꯦ ꯀꯩꯅꯩꯅꯣ ꯁꯤꯒꯨꯝꯕꯗꯤ ꯃꯤ ꯂꯣꯏꯅꯃꯛ ꯇꯧꯔꯛꯄꯅꯤ ꯇꯧꯗꯕꯅꯦꯣꯏ ꯄ
ꯑꯣꯣ ꯑꯗꯨꯝ ꯇꯧꯗꯤꯦ ꯍꯥꯏ ꯑꯗꯨꯗꯤ ꯄꯣꯛ ꯄꯣꯛꯄꯗ ꯄꯣꯛꯄꯗꯁꯨ ꯄꯣꯛꯄꯗ ꯄꯗ ꯀꯩꯅꯣ ꯌꯥꯝ ꯑꯉꯥꯡ ꯄꯤꯛꯂꯤꯉꯩꯗꯁꯨ ꯍꯥꯏꯗꯤ ꯊ ꯑꯣ ꯃꯁꯦ ꯄꯪꯆ ꯆꯦ ꯍꯥꯏꯗ ꯍꯥꯏꯗꯤ
ꯍꯣꯏꯗ ꯍꯣꯏꯗ ꯃꯊꯟꯇ ꯄꯤꯛꯏꯀꯥꯟꯗꯁꯨ ꯇꯣꯏꯂꯦꯠꯇ ꯆꯠꯂꯒ ꯐ ꯍꯥꯏꯕ ꯅꯪ ꯆ ꯄꯍꯤ ꯇꯅ ꯁꯣ
ꯎꯝ ꯄꯥꯏꯔꯒ ꯆꯄꯅꯦ ꯄꯔꯒ ꯆꯄ ꯍꯥꯏꯗꯤ ꯀꯩꯅꯣ ꯇꯧꯃꯦꯗ ꯀꯔꯤꯅꯣ ꯑꯩ ꯍꯥꯏꯒꯦ ꯇꯧꯕꯗꯣ ꯀꯥꯎꯔꯦꯅꯦ ꯑꯩ ꯍꯥꯏꯒꯦ ꯇꯧꯕꯗꯣ ꯅꯪ ꯅꯪ ꯅꯤꯡꯁꯤꯡꯡꯕ꯭ꯔꯥ ꯑꯝꯇ ꯍꯥꯏꯕꯤꯌꯨꯅꯦ
ꯍꯥꯏꯗꯤ ꯁꯤꯤ ꯐꯥꯏꯅꯤꯡꯕ ꯀꯣꯏꯩꯅꯣ ꯂꯩꯔꯁꯨ ꯃꯇꯝ ꯃꯐꯝ ꯌꯦꯡꯒ ꯇꯧꯋꯦ ꯍꯥꯏꯔꯗꯤ ꯑꯉꯥꯡ ꯑꯣꯏꯔꯤꯉꯩꯁꯨ
ꯑ ꯁꯠꯨꯒ
ꯎ
ꯍꯩ ꯍꯦꯛꯑꯒ ꯆꯥꯒꯦ ꯍꯧꯖꯤꯛꯇꯤ
ꯀꯔꯤ ꯍꯥꯏ
ꯍꯩꯅꯧ ꯍꯩꯅꯧ ꯆꯥꯅꯤꯡꯉ ꯑꯗꯣ ꯑꯩꯈꯣꯏꯒꯤꯗꯤ ꯅꯁꯨ ꯇꯥꯥꯟ ꯍꯗꯤ ꯏꯠꯇꯜ ꯅ ꯏ
ꯩꯅ ꯑꯃꯁꯁꯨ ꯑꯩ ꯆꯥꯅꯤꯡꯉꯦ ꯄꯨꯔꯛꯑꯣ ꯍꯥꯏꯔꯁꯨ ꯅꯪꯗꯤ ꯑꯝꯇꯁꯨꯛꯇꯦ
ꯅꯪ ꯉꯔꯥꯡ ꯍꯤꯟꯖꯥꯡ ꯑꯍꯥꯕ ꯊꯣꯛꯣꯡꯍꯂꯛꯀꯔꯤ ꯍꯥꯏꯈꯤꯕ꯭ꯔꯥ ꯅꯆꯤꯟꯅ
ꯂꯥꯛꯑꯣ ꯍꯥꯏꯕꯅꯤ ꯑꯗꯨꯅ ꯑꯩ ꯅꯣꯏ ꯌꯨꯝꯐꯥꯎ ꯊꯤꯜꯂꯛꯀꯦ ꯍꯥꯏꯕ ꯅꯪ ꯑꯗ ꯂꯩꯇꯦ ꯍꯥꯏꯔꯒ
ꯑ ꯇ ꯅꯈꯤꯒꯦꯀꯣ ꯑꯩꯁꯨ ꯖꯥꯝ ꯍꯦꯛꯑꯒ ꯆꯥꯈꯤꯒꯦ ꯍꯥꯎꯕ꯭ꯔꯥ ꯌꯦꯡꯒꯦ ꯀꯣ
ꯑꯩꯗꯤ ꯌꯥꯝ ꯃꯨꯟꯕꯗꯨꯗꯤ ꯍꯥꯎꯋꯦ ꯍꯥꯏ ꯀꯣ
ꯑꯧ ꯀꯩ ꯅ ꯀꯩ ꯅ ꯇꯧ ꯌꯥꯗꯦ ꯑꯩꯈꯣꯏꯒꯤꯗꯤ ꯆꯥꯕ ꯌꯥꯗꯦ ꯇꯤꯟꯕ ꯏꯆꯟ
ꯇꯤꯟ ꯆꯪꯉꯦ
ꯎꯝ
ꯎꯝ ꯁꯨꯃꯟꯕꯦꯔꯥ
ꯎ ꯄꯤꯛ ꯆꯨꯞ ꯄꯤꯛ ꯆꯥꯎꯁꯨ ꯆꯥꯎꯗ
ꯄꯤꯄꯗꯣ ꯑꯗꯨꯗꯤ ꯈꯔ ꯆꯥꯎꯔꯒ ꯂꯩꯔꯝꯒꯅꯤ ꯄꯤꯛꯄꯗꯗꯤ ꯃꯨꯂꯁꯨ ꯍꯥꯎꯇꯦ ꯍꯥꯏ ꯇꯦꯛꯄ
ꯔꯔꯃꯜ
ꯑꯈꯪꯕ ꯃꯤꯅ ꯍꯥꯏꯕꯅꯤ
ꯎꯝ ꯊꯍ
ꯊꯃꯦ ꯎꯝ
ꯑ ꯊꯨꯡ ꯅꯣꯏ ꯃꯠ ꯁꯔꯤꯅ ꯍꯅ ꯑꯟꯊ ꯑꯊꯄ
ꯊꯨꯗꯁꯨ ꯄꯤꯖꯧ ꯆꯥꯅꯤꯡ ꯃꯥꯜꯂꯦ
ꯄ ꯌꯅ
ꯍꯥꯥ
ꯇꯖꯒꯅꯨꯍ
ꯌꯦꯒꯅꯨ ꯍꯥꯏꯕ꯭ꯔꯥ ꯀꯅꯥꯅ
ꯑꯩꯅ ꯍꯧꯖꯤꯛꯇꯣ ꯍꯥꯏꯗꯨꯗꯤ
ꯃꯣꯏꯁꯨ ꯂꯩꯥꯏꯅꯥ ꯑꯌꯥꯝ ꯄꯥꯛꯄꯅꯦ ꯑꯗꯨꯗ ꯐꯅꯤꯡꯉꯥꯏ ꯈꯔ ꯄꯤꯖꯈꯣꯠꯅꯦ
ꯀ ꯀ ꯀꯥ ꯇꯣꯡꯅꯤꯁꯤꯦꯗꯤꯦ ꯇꯣꯡꯉ
ꯁꯁꯥꯗꯅꯝ
ꯍꯥꯎꯕꯣꯏ ꯌꯥꯝꯗ
ꯎꯝꯝ ꯅꯨꯡꯇꯤꯒꯤ ꯆꯥꯛꯣ ꯑꯗꯨꯝ
ꯌꯨꯝꯗ ꯂꯩꯕꯒꯤ ꯆꯥꯅꯤꯡꯗꯦꯅꯦ
ꯑꯗꯨ ꯀꯤꯂꯣꯗꯁꯨ ꯑꯗꯨꯝ ꯀꯨꯟ ꯀꯨꯟꯊ꯭ꯔꯥꯒꯤ ꯌꯣꯜꯂꯦ ꯍꯥꯏꯅꯦ
ꯈꯪꯕꯤ ꯑꯗꯨꯗꯤ
ꯑꯗꯨꯝ ꯌꯣꯜꯂꯦ ꯍꯥꯏꯌꯦꯦ ꯇꯥꯡꯉꯦ ꯍꯥꯏꯌꯦꯦ
ꯔꯃꯟ ꯍꯜꯁꯦ
ꯍꯅꯣꯁꯒꯦ
ꯑꯃꯨꯟꯕ ꯆꯥꯒꯦ ꯑꯅꯤꯗꯤ ꯍꯦꯛꯈ꯭ꯔꯦ
ꯑꯃꯨꯟꯕ ꯇꯤꯟꯁꯤꯟꯗ꯭ꯔꯣ
ꯆꯃ ꯁꯣ ꯆꯣꯕꯒꯅ ꯇꯤꯟꯁꯨꯣ ꯆꯕ ꯌꯥꯅ
ꯎ
ꯇꯤꯡꯅ ꯉꯝꯕ꯭ꯔꯥ ꯍꯩꯅ ꯉꯝꯕ꯭ꯔꯥ
ꯇꯤꯟꯅ ꯉꯝꯕꯔ ꯆꯤꯟꯅ ꯉꯝꯕꯔꯥ ꯍꯥꯏꯅꯦ꯫
ꯅꯣꯛꯇꯔꯁꯨ ꯌꯥꯏꯌꯦ꯫
ꯅꯣꯛꯅꯤꯡꯕ ꯅꯣꯛꯅꯤꯡꯕ ꯅꯣꯛꯅꯤꯡꯕ꯫
ꯑꯩꯁꯦ ꯉꯁꯤꯁꯦ ꯑꯃꯨꯛꯁꯨ ꯅꯣꯛ꯫ ꯃꯤ ꯑꯃꯨꯛꯁꯨ ꯁꯥꯎꯅꯤꯡꯉꯦ꯫
ꯑꯃꯨꯛꯁꯨ ꯅꯣꯛꯅꯤꯡꯉꯦ ꯑꯃꯨꯛꯁꯨ ꯁꯥꯎꯅꯤꯡꯉꯦ꯫
ꯏꯅꯨꯡ ꯅꯨꯡꯉꯥꯏꯇꯦꯗ꯫
ꯑꯃꯨꯛꯁꯨ ꯀꯞꯅꯤꯡꯕ ꯑꯃꯨꯛꯁꯨ ꯊꯤ ꯐꯥꯏꯅꯤꯡꯕ ꯃꯤꯑꯣꯏꯕ ꯑꯣꯏꯕꯩꯅꯤꯗ ꯑꯗꯨꯗꯤ꯫
ꯎꯝ꯫
ꯅꯠꯇ꯭ꯔ꯫
ꯉꯔꯥꯡ ꯅꯨꯡꯗꯥꯡꯗꯤ ꯂꯤꯇꯔ ꯑꯅꯤ ꯆꯠꯈ꯭ꯔꯦ ꯑꯃꯨꯛ꯫
ꯄꯤꯔꯥ꯫
ꯎꯝ꯫
ꯑꯁ ꯁꯣꯝꯒꯤ ꯁꯣꯝꯒꯤ ꯄꯤꯔꯥꯡꯄꯥꯝ ꯃꯤꯌꯦꯗ ꯫ ꯑꯩ ꯁꯤꯔꯀꯥꯟꯗ ꯀꯥꯀꯗꯕ ꯄꯤꯔꯥꯡ ꯇꯥꯒꯗꯕ ꯄꯤꯔꯥꯡꯗꯨꯕꯨ꯫ ꯇꯥꯅꯤꯡꯗꯕ꯭ꯔꯣ ꯍꯥꯏ ꯍꯩꯗꯕ꯭ꯔꯣ꯫ ꯑꯁ ꯑꯩꯅ ꯈ꯭ꯋꯥꯏꯗꯒꯤ ꯈ꯭ꯋꯥꯏꯗꯒꯤ ꯀꯩꯅꯣꯗꯣ꯫ ꯑꯁ ꯄꯥꯝꯗꯕꯗꯣ ꯍꯪꯉꯣꯏꯗꫭ
ꯎꯝ
ꯏ ꯍꯥꯏꯕꯗꯣ ꯑꯁ ꯂꯩꯔꯝꯃꯤꯅꯦ ꯌꯥꯝ ꯆꯥꯎꯔꯒ ꯂꯩ ꯑꯁ ꯇꯜꯂꯦ ꯑꯩ ꯌꯦꯡꯕꯗꯀꯣ ꯑꯁ ꯑꯩꯒꯤ ꯏꯁꯥꯁ‌ꯦ ꯑꯗꯨꯃꯥꯏꯅ ꯀꯩꯅꯣ ꯈꯔ ꯇꯧꯕꯗꯣ ꯀꯩꯅꯣ ꯊꯣꯛꯂꯛꯄꯗꯣ꯫
ꯅꯣꯏ ꯅꯣꯏ ꯅꯥꯃ ꯑꯩꯈꯣꯏꯒꯤ ꯃꯤ ꯁꯥꯒꯩ ꯅꯠꯇ꯭ꯔꯣ꯫
ꯁꯒꯩ ꯑꯣꯏꯔꯁꯨ ꯄꯥꯝꯗ꯭ꯔꯗꯤ ꯄꯥꯝꯗ꯭ꯔꯦ ꯀꯤꯔꯦꯗꯤ ꯀꯤꯔꯦ ꯅꯣꯏꯅ ꯈꯪꯄꯣꯟꯇꯦ ꯁꯤꯀꯨꯝꯕꯁꯦ ꯫
ꯇꯤꯜꯍꯧ ꯆꯥꯅꯤꯉꯥꯏ ꯂꯩꯇꯦꯗ ꯇꯤꯟ ꯂꯣꯏ ꯆꯪꯉꯦ꯫
ꯇꯤꯟ ꯂꯣꯏ
ꯎꯝ ꯎꯝ ꯊꯨꯝꯃꯤ ꯊꯨꯝꯕꯀꯣ ꯊꯨꯝꯃꯟꯕꯒ ꯇꯤꯟ ꯆꯪꯕꯥ
ꯎꯝ ꯑꯗꯨ ꯑꯗꯨꯅꯦ ꯇꯤꯟ ꯆꯥꯗꯕ ꯊꯣꯗꯕꯗꯣ꯫ ꯆꯥꯎꯑꯣ꯫ ꯍꯥꯏꯗꯤ ꯆꯥꯗ꯭ꯔꯤꯉꯩꯗ ꯆꯤꯅꯤ ꯍꯥꯞꯄꯒ ꯆꯥꯎꯑꯣ ꯍꯥꯏꯗꯤ ꯆꯤꯅꯤ ꯏꯁꯤꯡ ꯀꯩꯅꯣ ꯇꯧꯔꯛꯀꯣ꯫ ꯁꯦꯔꯦꯟꯅ ꯃꯅꯨꯡꯗ ꯀꯥꯞꯁꯤꯜꯂꯒ ꯆꯥꯎ꯫
ꯎꯝ꯫
ꯑꯗꯨ ꯑꯣꯏꯗꯤ ꯐꯔꯦꯅꯦ꯫
ꯅꯪ ꯌꯥꯝ ꯋꯥꯕ ꯃꯥꯜꯂꯦ꯫
ꯑꯩꯔꯣ
ꯎꯝ ꯁꯣꯔ ꯈꯨꯍꯣꯟꯗꯣ
ꯑꯣ ꯑꯩꯗꯤ ꯃꯍꯧꯁꯥꯅꯤꯗ
ꯃꯍꯧꯁꯥ ꯃꯍꯧꯁꯥ
ꯒꯔꯤ ꯂꯥꯛ ꯉꯥꯏꯈꯣ
ꯀꯅꯥꯔ ꯑꯣ ꯑꯩꯅꯦ ꯊꯣꯛꯂꯛꯀꯅꯤ ꯊꯣꯛꯂꯛꯀꯅꯤ꯫
ꯑꯩ ꯊꯣꯛꯂꯛꯄ꯭ꯔꯥ